ꯍꯜꯂꯣ
ꯑꯣ ꯇꯥꯏꯌꯦ
ꯅꯨꯡꯉꯥꯏꯔꯤꯕꯣ
ꯅꯨꯡꯉꯥꯢꯔꯤꯌꯦ ꯇꯨꯝꯃꯒ ꯎ ꯍ
ꯅꯨꯡꯉꯥꯏꯕ꯭ꯔꯣ ꯇꯨꯝꯕꯗꯣ
ꯎꯝ ꯑꯁ ꯐꯖꯅ ꯄꯦꯜꯂꯒꯦ ꯇꯨꯝꯕ ꯑꯗꯨ ꯈꯔꯗꯤ ꯇꯨꯝꯅꯤꯡꯕꯅꯤ
ꯍꯥꯏꯁ ꯀꯨꯏꯈ꯭ꯔꯦꯅ ꯇꯨꯝꯕꯗꯣ
ꯎꯝ ꯌꯨꯝ ꯆꯠꯂꯒ ꯑꯃꯨꯛ ꯇꯨꯝꯒꯅꯤ ꯍꯧꯖꯤꯛꯇꯤ ꯃꯥꯥꯟꯕꯤ ꯍꯣꯏ ꯂꯩꯕꯅꯦ
ꯍꯁ ꯆꯥꯛ ꯆꯥꯔꯔꯣꯏ ꯑꯗꯨꯗꯤ ꯑꯃꯨꯛꯀꯥ
ꯌꯦꯡꯒꯅꯤ ꯆꯥꯛ ꯂꯥꯝꯃꯗꯤ ꯊꯣꯡꯒꯅꯤ ꯂꯥꯝꯗ꯭ꯔꯗꯤ ꯊꯣꯡꯂꯣꯏ
ꯑꯥ
ꯅꯪꯗꯤ ꯀꯩꯗꯧꯔꯤꯅꯣ
ꯐꯃꯨꯡꯗ ꯍꯤꯞ ꯄꯤꯛꯑꯦ ꯏꯅꯥꯎꯅꯨꯄꯥꯒ
ꯑꯣ ꯑꯣ ꯌꯥꯝ ꯅꯨꯡꯉꯥꯏꯅꯦ ꯁꯥꯗꯕ꯭ꯔꯣ
ꯂꯩꯅ
ꯑꯣ ꯅꯣꯏ ꯈꯨꯟꯒꯤ ꯂꯩꯁꯥꯕꯤ ꯑꯃꯁꯤ ꯑꯩꯈꯣꯏ ꯔꯦꯟ ꯃꯅꯥꯛꯇ ꯂꯩꯌꯦ
ꯎꯝ ꯂꯩꯁꯅꯨ
ꯑꯣ ꯅꯪ ꯀꯔꯤꯒꯤ ꯅꯣꯏ ꯈꯨꯟꯁꯨ ꯄꯥꯔꯠ ꯋꯥꯟ ꯄꯥꯔꯠ ꯇꯨ ꯂꯩꯕ꯭ꯔꯥ ꯅꯪ ꯈꯪꯗꯕꯗꯣ
ꯑꯥ ꯑꯗꯣ ꯎꯝ ꯎꯝ ꯑꯩꯗꯣ ꯑꯈꯣꯏ ꯈꯨꯟꯗ ꯌꯨꯝ ꯂꯩꯇꯦꯕ ꯑ ꯇꯣꯏ ꯇꯣꯏꯅ ꯂꯩꯇꯦꯕ ꯑꯗꯨ
ꯑꯣ ꯑꯣ
ꯑꯩꯈꯣꯏ ꯍꯥꯏ ꯁ꯭ꯀꯨꯜ ꯀꯥꯕꯗꯣ ꯑꯩꯈꯣꯏ ꯈꯨꯟꯗ ꯂꯩꯇꯦ ꯑꯗꯨ ꯁꯛ ꯈꯪꯅꯕꯗꯣ ꯈꯔ ꯋꯥꯠꯂꯤꯕ ꯃꯤꯁꯤꯡꯗꯣ ꯂꯣꯏꯅꯃꯛ ꯈꯪꯗꯦꯕ
ꯅꯪ ꯍꯟꯗꯥꯛ ꯀꯔꯤ ꯀꯔꯤ ꯍꯣꯠꯅꯕ꯭ꯔꯥ ꯍꯥꯏ ꯁ꯭ꯀꯨꯜ ꯄꯥꯜꯂꯤꯕ꯭ꯔꯥ ꯑꯣꯔ
ꯇꯣꯛꯈ꯭ꯔꯦ
ꯑꯣ
ꯌꯥꯥꯗ꯭ꯔꯦ
ꯑꯗꯨ ꯀꯔꯤ ꯑꯗꯨ ꯀꯔꯤ ꯊꯕꯛ ꯇꯥꯎꯔꯒ ꯂꯩ ꯑꯣ ꯂꯧ ꯃꯤ ꯑꯣꯏꯈ꯭ꯔꯕ꯭ꯔꯥ ꯑꯣ ꯑꯣ ꯌꯥꯝ ꯐꯥꯏꯌꯦ ꯌꯥꯝ ꯐꯥꯏ ꯌꯥꯝ ꯐꯩꯌꯦ ꯍꯕꯥ
ꯎꯝ ꯉꯁꯥꯏꯗꯣ ꯅꯪ ꯑꯣꯐꯂꯥꯏꯟ ꯆꯠꯈꯤꯕꯗꯣ
ꯑꯣ ꯑꯩ ꯇꯨꯝꯕ ꯑꯣꯐꯂꯥꯏꯟ ꯇꯧꯔꯣ ꯑꯣꯟꯂꯥꯏꯟ
ꯑꯣ ꯅꯪ ꯅꯪ ꯑꯣꯐꯂꯥꯏꯟ ꯆꯠꯈꯤꯕꯗꯣ ꯇꯨꯡꯒ ꯆꯠꯈꯤꯕꯗꯣ ꯑꯗꯣ ꯃꯤ ꯌꯥꯝꯅꯤꯅꯦ ꯑꯁ ꯀꯣꯜ ꯇꯧꯔꯛꯑꯣ ꯍꯥꯏꯕꯗꯣ ꯑꯁ ꯃꯤ ꯌꯥꯝꯃꯦꯍꯦ ꯑꯩꯅ ꯇꯥꯁ ꯂꯣꯏꯈ꯭ꯔꯦ ꯍꯥꯏꯅ ꯐꯥꯒꯤ ꯍꯥꯏ ꯐꯥꯒꯤ ꯍꯥꯏꯈꯔꯕꯅꯤ ꯏꯆꯤꯟ ꯊꯤꯔꯒ ꯅꯪ ꯅꯨꯡꯉꯥꯏꯕ
ꯑꯣ
ꯅꯨꯉꯥꯏꯔꯤꯕꯣ ꯅꯪꯝꯕꯣ
ꯍꯥꯥ
ꯅꯨꯡꯉꯥꯏꯔꯤꯀꯣ
ꯅꯨꯉꯥꯏꯔꯤꯌꯦ
ꯍꯌꯦꯡꯗꯤ ꯊꯕꯛ ꯆꯠꯀꯅꯤ ꯅꯠꯇ꯭ꯔꯣ
ꯀꯔꯤ ꯊꯕꯥꯛꯔꯣ
ꯑꯣ ꯀꯣꯂꯦꯖꯔꫭ
ꯍꯥꯏꯕꯗꯤ ꯀꯅꯥꯔꯣ ꯑꯩ ꯀꯣꯂꯦꯖ ꯂꯥꯁ ꯏꯌꯥꯔꯅ ꯒ꯭ꯔꯦꯖ꯭ꯋꯦꯁꯟ ꯂꯣꯏꯈ꯭ꯔꯦ
ꯑꯣ ꯑꯗꯨ ꯉꯁꯤꯗꯤ ꯑꫭ ꯑꯗꯨꯗꯤ ꯏꯝꯐꯥꯜꯗ ꯊꯕꯛ ꯁꯨꯔꯒ ꯂꯩꯕꯅꯦꯕ
ꯇ꯭ꯔꯦꯅꯤꯡ ꯇꯧꯔꯒ ꯂꯩꯕ ꯊꯕꯛ ꯁꯨꯗꯦ
ꯑ
ꯊꯕꯛ ꯈꯪꯗꯦ ꯇ꯭ꯔꯦꯟꯅꯤꯡꯅꯦ ꯊꯕꯛ ꯅꯠꯇꯦ
ꯑꯣ ꯁꯦꯂꯔꯤꯗꯣ ꯐꯪꯉꯗꯤ ꯈꫭꯏꯒꯤꯅꯤ ꯅꯠꯇ꯭ꯔꯣ
ꯑ ꯇ꯭ꯔꯦꯅꯤꯡ ꯐꯧ ꯂꯣꯏꯗ꯭ꯔꯤ ꯀ꯭ꯔꯤ ꯁꯦꯂꯔꯤꯅꫭ
ꯑ ꯇ꯭ꯔꯤꯅꯤꯟꯗꯨ ꯂꯣꯏꯔꯗꯤ ꯊꯕꯛ ꯈꯜꯂꯅꯤꯅ
ꯈꯪꯗꯦ
ꯀꯔꯤꯒꯤ ꯂꯨꯕ ꯂꯨꯕ꯭ꯔꯦꯅꯦ
ꯂꯨꯗꯦ
ꯂꯨꯗꯦ ꯑꯗꯨ ꯈꯪꯗꯦ ꯇ꯭ꯔꯦꯅꯤꯡ ꯂꫭꯏꯔꯁꯨ ꯊꯕꯛ ꯐꯪꯒꯦꯔ ꯐꯪꯂꫭꯏꯔ ꯑꯗꫭ ꯑꯗꯨꯝ
ꯐꯪꯒꯅꯤ ꯐꯪꯒꯅꯤ
ꯈꯪꯗꯦ ꯈꯪꯗꯦ ꯑꯩ ꯊꯥꯗꯠꯄ ꯇꯔꯦ꯫ ꯍꯨꯏꯔ ꯅꯦꯠ ꯏꯁꯇꯣꯔꯗ ꯑꯩꯅ ꯅ ꯅꯣꯏꯒꯤ ꯍꯣꯠꯅꯅꯕ ꯅꯨꯄꯤꯗꯣ ꯃꯣꯏꯒꯤ ꯑꯩ ꯀꯔꯤꯔꯖꯁꯦ ꯍꯨꯏꯁꯦ ꯌꯦꯡꯉꯣ꯫
ꯀꯔꯤ ꯍꯥꯏꯕ
ꯁꯤ ꯍꯨꯏꯁꯦ ꯕꯛꯀꯦꯠ ꯃꯣꯠꯄꯗ ꯏꯁꯤꯡ ꯊꯛꯂꯒ ꯂꯩꯔꯦ꯫
ꯊꯛꯀꯅꯨ ꯑꯦ ꯊꯛꯁꯅꯨ ꯍꯨꯏꯗꯤ ꯃꯣꯠꯄ ꯆꯥꯕꯅꯤꯅ꯫
ꯑ ꯍꯨꯏꯗ ꯐꯖꯅ ꯂꯣꯏꯕ ꯍꯨꯏꯅꯦ ꯑꯗꯨꯃꯥꯏ ꯃꯣꯠꯄ ꯆꯥꯕꯗꯨꯗꯤ ꯇꯜꯂꯦ꯫
ꯑꯣ ꯑꯩꯈꯣꯏ ꯈꯨꯟꯒꯤ ꯃꯤ ꯅꯨꯄꯤ ꯍꯥꯏꯕꯗꯨꯗꯤ ꯀꯩꯅꯣ꯫ ꯅꯣꯏꯒꯣ ꯂꯩꯃꯤꯟꯅꯕ꯭ꯔꯥ꯫
ꯔꯦꯟ ꯃꯅꯥꯛꯇ ꯌꯨꯝ ꯑꯃꯗ ꯔꯦꯟ ꯂꯩꯕ
ꯑꯣ ꯊꯕꯛ ꯁꯨꯔꯒ ꯂꯩꯕ꯭ꯔꯣ
ꯎꯝ ꯀꯂꯦꯁ ꯀꯥ ꯃꯥꯂꯦ ꯃꯥ
ꯑꯣ
ꯑꯣꯂꯦꯁ ꯀꯣ ꯍꯟꯇꯥꯛꯅ ꯂꯣꯒꯗꯧ ꯃꯥꯂꯦ ꯃꯥꯗꯤ ꯇꯨ ꯀꯦ ꯑꯣꯀꯦꯗ ꯅꯪ ꯆꯥꯛ ꯏꯥꯡꯅ ꯇꯧꯋꯦ ꯍꯥꯏꯕ ꯅꯠꯇꯔꯣ
ꯍꯥꯏꯕꯅꯦ ꯀꯈ꯭ꯔꯦꯍꯦ
ꯂꯥꯛ ꯊꯣꯡꯕ ꯂꯣꯏꯈ꯭ꯔꯦ꯫
ꯎꯝ
ꯍꯁ ꯊꯨꯏꯍꯦ ꯀ꯭ꯔꯤ ꯌꯦꯟꯖꯥꯡ ꯊꯣꯡꯕꯔ꯫
ꯍꯥꯥ
ꯀ꯭ꯔꯤ ꯌꯦꯟꯖꯥꯡ ꯊꯣꯡꯕ꯭ꯔꯥ
ꯀꯩꯅꯣꯅꯦ ꯍꯋꯥꯏꯗꯨꯅꯦ꯫
ꯑꯁ ꯀꯨꯏ ꯑꯗꯨ ꯃꯥꯜꯂꯦ ꯆꯥꯛ ꯌꯦꯟꯖꯥꯡ ꯊꯣꯡꯕ ꯀꯔꯤꯔ ꯌꯥꯝ ꯏꯪꯅ ꯆꯥꯈ꯭ꯔꯅꯤ꯫
ꯎ ꯏꯪꯗꯦ ꯁꯥꯝꯃꯟꯕꯅꯦ ꯑꯗꯨꯒ ꯀꯩꯅꯣ ꯆꯥꯛ ꯍꯤꯟꯖꯥꯡꯗꯣ ꯁꯥꯔꯗꯤꯀꯣ ꯑꯁ ꯌꯥꯗ꯭ꯔꯦꯕ꯫ ꯍꯨꯃꯥꯡ ꯑꯃꯨꯛ ꯊꯣꯛꯀꯅꯤ ꯏꯔꯨ ꯏꯔꯨꯕ ꯂꯣꯏꯔꯒꯀꯣ꯫ ꯆꯥꯛ ꯆꯥꯕꯗꯨꯣ ꯑꯗꯨ ꯆꯥꯛ ꯇꯣꯛꯑꯒ ꯆꯥꯛꯊꯣꯛꯑꯒ ꯀꯩꯅꯣ ꯏꯔꯨꯔꯗꯤ ꯌꯥꯗꯕ ꯅꯨꯡꯁꯤꯠ ꯀꯥꯒꯅꯦꯕ ꯑꯗꯨꯗꯣ꯫
ꯑꯣ ꯑꯗꯨꯃꯥꯏꯅ ꯇꯧꯕ꯭ꯔꯥ ꯆꯥꯛ ꯆꯥꯕ ꯂꯣꯏꯔꯒ ꯏꯔꯨꯕꯗꯣ ꯅꯨꯡꯁꯤꯠ ꯀꯥꯕ꯭ꯔꯥ꯫
ꯍꯣꯏ ꯐꯠꯇꯦꯕ ꯑꯗꯨꯒꯤ ꯆꯥꯛ ꯆꯥꯗ꯭ꯔꯤꯉꯩ ꯏꯔꯨꯊꯣꯛꯑꯀ ꯆꯥꯛ ꯆꯥꯕ꯫
ꯑꯩꯈꯣꯏꯗꯤ ꯑꯁ ꯆꯥꯛ ꯆꯥꯕ ꯂꯣꯏꯔꯒ ꯇꯨꯝꯂꯝꯗꯥꯏꯗ ꯏꯔꯨꯕꯅꯤꯍꯦ꯫
ꯅꯣꯏ ꯈꯨꯨꯁꯤꯅꯤꯅ ꯑꯗꯨꯗꯤ
ꯇꯨ ꯅꯨꯡꯁꯤ ꯑꯗꯤ ꯅꯨꯡꯁꯤ ꯅꯨꯡꯁꯤꯠ ꯀꯜꯂꯦ ꯑꯗꯨꯗꯤ ꯑꯩꯗꯤ ꯑꯗꯨ ꯀꯔꯤꯅꯣ ꯇꯧꯔꯗꯤ ꯅꯨꯡꯁꯤꯠ ꯀꯥꯕꯗꯣ꯫ ꯑꯗꯨꯒꯨꯝꯕ ꯇꯧꯒꯜꯂꯦꯕ꯫
ꯑꯗꯨꯗꯅꯦ ꯑꯗꯣ ꯆꯥꯛ ꯍꯦꯛ ꯇꯣꯛꯔꯒ ꯏꯔꯨꯕꯗꯣ ꯈ꯭ꯋꯥꯏꯗꯩ ꯐꯕꯅꯦ ꯃꯤꯁꯤꯛꯀꯤꯀꯣ꯫
ꯎꯝ ꯇꯜꯂꯦ꯫ ꯍꯌꯦꯡ ꯃꯟꯗꯦꯅꯦ ꯑꯁ
ꯃꯟꯗꯦꯅꯤꯅꯦ ꯈ꯭ꯋꯥꯏ ꯈ꯭ꯋꯥꯏꯗꯒꯤ ꯇꯟꯕꯁꯦꯀꯣ ꯑꯁ
ꯑꯗꯨꯅꯦ ꯇꯜꯂꯦ ꯑꯗꯨ ꯅꯣꯏꯗꯤ ꯌꯨꯝꯗ ꯂꯩꯕꯅꯤꯅ ꯀꯩꯁꯨ ꯇꯧꯗꯦ
ꯑꯩꯈꯣꯏ ꯆꯤꯡꯗ ꯂꯩꯕꯗꯨꯗꯤ ꯀꯩꯁꯨ ꯇꯧꯗꯦ ꯑꯗꯨ ꯊꯕꯛꯀꯨꯝꯕꯗꯤ ꯀꯩꯅꯣ ꯂꯩ ꯂꯩꯕꯨꯗꯤ ꯂꯩꯌꯦ ꯑꯗꯣ ꯅꯣ ꯑꯩꯈꯣꯏꯖꯨ ꯑꯩꯈꯣꯏꯗꯤ ꯇ꯭ꯔꯦꯟꯅꯤꯡꯒꯨꯝꯕꯗꯩ ꯅꯠꯇꯦꯕ ꯀꯣꯂꯦꯖꯇꯨ ꯀꯣꯂꯦꯖꯀꯨꯝꯕ ꯆꯠꯂꯗꯤ ꯑꯁ ꯃꯟꯗꯦꯗꯣ ꯈ꯭ꯋꯥꯏꯗꯒꯤ ꯇꯟꯕꯅꯦꯕ
ꯎꯝ ꯑꯗꯨꯨꯅꯦ ꯇꯜꯂꯦ ꯉꯁꯤ ꯃꯟꯗꯦ ꯑꯣꯏꯔꯗꯤ ꯌꯥꯝ ꯈꯔ ꯐꯥꯕ
ꯋꯥꯕ꯭ꯔꯅꯦ
ꯋꯥꯗꯦꯗ ꯍꯌꯦꯡ ꯀꯗꯥꯏ ꯆꯠꯀꯦꯔꯥ ꯍꯌꯦꯡ ꯂꯧ ꯆꯠꯀꯦꯔꯥ
ꯑꯩꯔꯣ
ꯑꯧ
ꯍꯌꯦꯡꯁꯦ ꯈꯪꯗꯦ ꯖꯤꯔꯤ ꯆꯠꯇ꯭ꯔꯗꯤ ꯂꯧꯕꯗꯤ ꯆꯠꯈ꯭ꯔꯅꯤ ꯍꯣꯏ
ꯀꯩꯗꯧꯅꯤ ꯅꯣꯏ
ꯊꯕꯛꯀꯤ ꯇ꯭ꯔꯦꯟꯅꯤꯡ ꯆꯠꯂꯤꯌꯦ ꯑꯩꯁꯨ ꯑꯗꯨ ꯑꯣꯏꯒꯗ꯭ꯔꯥ ꯑꯣꯏꯔꯣꯏꯗ꯭ꯔꯥ ꯈꯪꯗꯦ ꯋꯥꯏꯐꯥꯏꯒꯤꯗꯨ ꯋꯥꯏꯐꯥꯏꯗꯨ ꯑꯥ ꯋꯥꯏꯐꯥꯏꯒꯤ ꯋꯥꯌꯔꯒꯨꯝꯕꯗꯨ ꯇꯠꯄꯗꯨ ꯑꯗꯨ
ꯑꯣ
ꯇ꯭ꯔꯥꯏ ꯇꯧꯕ ꯈꯪꯗꯦꯗ
ꯆꯠꯇ꯭ꯔꯗꯤ ꯂꯧ ꯆꯠꯂꯦ ꯆꯠ ꯆꯠꯂꯗꯤ ꯖꯤꯔꯤ ꯆꯠꯀꯅꯤ ꯊꯕꯛꯇꯣ ꯃꯣꯏꯅ ꯀꯧꯔꯗꯤ ꯆꯠꯀꯅꯤ
ꯑꯣ
ꯑꯁ ꯌꯥꯝ ꯁꯥꯕꯅꯦ ꯖꯤꯔꯤꯁꯨ
ꯍꯣꯏ ꯐꯩꯌꯦ ꯍꯥꯏꯌꯦ ꯖꯤꯔꯤꯗꯣ ꯁꯥꯏ ꯍꯥꯏꯌꯦ ꯍꯥꯏꯕ ꯎꯝ ꯀꯥꯡ ꯂꯩꯌꯦꯅꯦ
ꯀꯥꯡꯕꯨꯗꯤ ꯂꯩꯒꯅꯤꯅꯦ ꯃꯇꯝꯅꯤꯅꯦ
ꯏꯚꯤꯅꯤꯡ ꯏꯚꯤꯅꯤꯡ ꯑꯃꯨꯛ ꯂꯥꯛꯄꯒꯤ ꯀꯥꯡ ꯑꯃꯨꯛ ꯂꯥꯛꯄ ꯍꯧꯈ꯭ꯔꯦ
ꯇꯜꯂꯦ ꯑꯁ ꯉꯁꯤ ꯁꯨꯇꯤꯅꯦ ꯏꯟꯁꯥꯡ ꯑꯍꯥꯎꯕ ꯆꯥꯅꯤꯡꯉꯦꯅꯦ
ꯐꯖꯅ ꯊꯣꯡꯉꯣꯅꯦ ꯑꯗꯨꯗꯤ
ꯑꯩꯗꯤ ꯋꯤꯀꯦꯟꯗ ꯆꯥꯅꯔꯗꯤ ꯁꯟꯗꯦꯗ ꯆꯥꯅꯤ
ꯇꯨꯌꯦꯜꯐ ꯂꯣꯏꯔꯝꯗꯥꯏꯗ
ꯑꯗꯨꯅꯦ ꯍꯧꯗ꯭ꯔꯤꯉꯩꯗꯁꯨꯀꯣ
ꯎꯝ
ꯑꯃꯨꯛ ꯍꯧꯔꯅꯦꯕ
ꯍꯣꯏ ꯑꯁ ꯑꯦꯟꯁꯥꯡ ꯍꯥꯎꯕꯁꯨ ꯏꯟꯁꯥꯡ ꯍꯥꯎꯕ ꯆꯥꯕꯁꯤ ꯃꯤ ꯌꯥꯝ ꯌꯥꯝ ꯄꯨꯜꯂꯒ ꯊꯣꯡꯂꯒ ꯆꯥꯕꯗꯨꯅꯤ ꯍꯥꯎꯕꯗꯨ
ꯎꯝ ꯄꯨꯜꯂꯒ ꯀꯣ
ꯃꯤ ꯌꯥꯝꯗꯔ꯭ꯗꯤ ꯍꯥꯎꯇꯦꯕ
ꯎꯝ
ꯗꯨꯗ ꯅꯃꯥ ꯈꯣꯏꯗꯤ ꯍꯜꯂꯛꯂꯕ꯭ꯔꯣ
ꯑ ꯍꯜꯂꯛꯑꯦ ꯍꯧꯖꯤꯛꯀꯤ ꯆꯦꯟꯗꯣꯂꯩ ꯑꯩꯅ ꯔꯨꯝꯗ ꯏꯅꯥꯎꯅꯨꯄꯥꯒ
ꯑꯣ ꯑꯣ ꯅꯣꯏꯈꯨꯟꯗꯨ ꯇꯤ ꯃꯦꯡꯒꯣ ꯌꯥꯝ ꯂꯩꯔꯝ ꯅꯤꯀꯣ ꯃꯇꯝ ꯁꯤꯖꯟ ꯑꯣꯏ ꯃꯦꯡꯒꯣ ꯌꯥꯝ ꯂꯩꯔꯝꯒꯅꯤꯕ
ꯍꯣꯏ ꯑꯁ ꯂꯣꯏꯈ꯭ꯔꯝꯅꯤꯍꯦ ꯁꯤꯖꯟ ꯂꯣꯏꯈ꯭ꯔꯦ
ꯑꯁ ꯍꯥꯎꯋꯦꯠ ꯅꯦꯈꯣꯏ ꯆꯤꯡꯒꯤ ꯆꯤꯡꯒꯤ ꯑꯗꯨꯒ ꯂꯣꯀꯦꯜꯒꯤ ꯑꯣꯏꯅꯤꯅ ꯌꯥꯝ ꯍꯥꯎꯋꯅꯤꯀꯣ
ꯑꯣ ꯑꯣꯈꯣꯏꯗꯤ ꯌꯥꯝ ꯆꯥꯔꯤꯅꯦ ꯑꯁ ꯐꯣꯇꯣ ꯂꯩꯔꯤꯅꯦ ꯑꯩꯉꯣꯟ ꯑꯩꯉꯣꯟꯗ ꯒꯦꯂꯔꯤꯗ
ꯌꯥꯝꯐꯩ ꯎꯝ ꯊꯥꯔꯛꯒꯅꯨ ꯌꯦꯡꯅꯤꯡꯗꯦ
ꯎꯝ
ꯈꯣꯏꯁꯨ ꯃꯔꯛ ꯃꯔꯛꯇꯗꯤ ꯆꯥꯕ ꯐꯪꯉꯦ ꯑꯥꯗꯒꯤ ꯂꯧꯕ ꯆꯠꯄꯀꯣ ꯑꯗꯨ
ꯑꯣ ꯅꯣꯏ ꯁꯥꯏꯗꯤ ꯀꯣꯜ ꯇꯧꯔꯛꯇ꯭ꯔꯣ
ꯍꯥ
ꯅꯣꯏ ꯁꯥꯏꯗꯤ ꯀꯣꯜ ꯇꯧꯔꯛꯇ꯭ꯔꯣ
ꯍꯌꯦꯡ ꯇꯧꯔꯛꯀꯦ ꯍꯥꯏꯌꯦ ꯎꯝ ꯍꯣꯔꯦꯟꯂ ꯍꯌꯦꯡꯂ ꯈꯪꯗꯦ
ꯀꯔꯤꯅꯣ
ꯍꯥ ꯑꯁ ꯑꯃꯨꯛ ꯇꯨꯝꯅꯤꯡꯉꯦ
ꯍꯥ
ꯑꯃꯨꯛ ꯇꯨꯝꯅꯤꯡꯉꯦꯕ
ꯇꯝꯃꯣ ꯇꯨꯝꯃꯣ ꯇꯨꯝꯃꯣ
ꯇꯨꯝꯃꯅꯤ ꯐꯖꯅ
ꯀꯔꯤ
ꯇꯨꯝꯃꯒꯅꯤꯕ ꯆꯥꯛ ꯊꯣꯡꯗꯕꯤꯗ
ꯑꯣ
ꯐꯠꯖꯅ ꯐꯖꯅ ꯇꯨꯝꯕꯤꯗꯕꯒꯤꯀꯣ ꯅꯨꯡꯊꯤꯟꯗꯗꯤ ꯌꯥꯝ ꯇꯨꯝꯅꯤꯡꯉꯦ
ꯑꯥ ꯍꯧ ꯍꯧꯒꯠꯄ ꯀꯥꯎꯅꯤꯀꯣ
ꯍꯒꯠ ꯊꯍꯟꯗꯦ ꯍꯧꯒꯠꯄ ꯀꯥꯎꯕ꯭ꯔꯥ ꯀꯥꯎꯗꯕ꯭ꯔꯥ ꯑꯗꯨ ꯆꯦꯛ ꯇꯧꯕꯤꯔꯣ ꯅꯪꯅ
ꯍꯣꯏ ꯍꯣꯏ ꯑꯣꯐꯂꯥꯏꯟꯗ ꯑꯣꯏꯅꯀꯣ ꯇꯧꯕꯤꯒꯦ ꯀꯨꯏꯃꯟꯈꯔꯗꯤꯀꯣ
ꯑ ꯑꯥ ꯍ
ꯐꯔꯦ ꯗꯨꯗꯤ ꯀꯣ ꯊꯝꯃꯒꯦ
ꯑꯥ ꯍꯣꯏ ꯍꯣꯏ ꯍꯣꯏ ꯐꯔꯦ ꯑꯥ